ꯍꯜꯂꯣ
ꯍꯥꯏ ꯀꯩꯗꯧꯔꯤꯒꯦ
ꯑꯗꯨꯝ ꯍꯦꯛꯞ ꯄꯝꯕꯅꯦ ꯅꯪꯗꯤ
ꯑꯩ ꯍꯧꯖꯤꯛꯇ ꯆꯛ ꯆꯥꯊꯣꯛꯑꯒ ꯂꯩꯔꯝꯕꯅꯦ
ꯀꯩ ꯅꯨꯡꯗꯥꯡ ꯀꯔꯤꯒꯤ ꯆꯥꯛꯅꯣ ꯃꯣꯔꯅꯤꯡꯒꯤꯔꯣ ꯑꯌꯨꯛꯀꯤꯔꯣ
ꯑꯌꯨꯛ ꯀꯤꯅꯦ
ꯑꯁ ꯌꯥꯝ ꯊꯦꯡꯉꯦꯅ
ꯍꯣꯏ ꯁꯤꯔꯗꯦ ꯃꯍꯥꯎꯁꯥꯅꯦ
ꯑ ꯑꯗ ꯂꯩꯕ꯭ꯔꯣ
ꯍꯣꯏ ꯅꯨꯃꯤꯗꯥꯡ ꯊꯕꯛꯇꯧꯕꯒꯤꯀꯣ
ꯑꯥ
ꯄꯥꯏꯅꯦꯇꯦ
ꯑꯁꯍ ꯑꯗꯨꯝ ꯍꯩꯅꯈ꯭ꯔꯕ ꯃꯥꯜꯂꯦ ꯑꯗꯨꯗꯤ
ꯍꯣꯏ ꯑꯗꯨꯝ ꯍꯩꯅꯈ꯭ꯔꯦ
ꯑꯥ
ꯀꯌꯦ ꯆꯪꯁꯛꯑꯒꯦ ꯉꯁꯤ
ꯑꯩꯈꯣꯏꯗꯤ ꯆꯝꯐꯨꯠ ꯈꯣꯡꯗ꯭ꯔꯣꯡ ꯆꯝꯐꯨꯠꯀ
ꯎꯝ
ꯈꯥꯃꯦꯟ ꯈꯥꯃꯦꯟ ꯊꯣꯡꯕꯒ ꯌꯦꯟ ꯊꯣꯡꯕꯒ ꯆꯥꯏꯌꯦ ꯅꯣꯏꯗꯤ ꯀꯩꯀꯩ ꯆꯥꯔꯒꯦ
ꯀꯩꯗ ꯃꯊꯦꯌꯥꯃꯤꯒꯣ
ꯑ ꯍꯣꯏ ꯌꯥꯕꯦ ꯍꯥ
ꯉꯁꯤ ꯑꯩꯈꯣꯏ ꯆꯤꯛꯀꯟ ꯂꯤꯕꯔꯒ ꯑꯗꯨꯝ ꯁꯥꯏ
ꯍꯥꯎꯤ ꯅ ꯅꯣꯏꯁꯨ ꯅꯣꯏ ꯃꯤ ꯀꯌꯥ ꯂꯩꯒꯦ
ꯏꯃꯥꯟꯅꯕꯤꯒ ꯏꯕꯥꯅꯤ ꯂꯩꯌꯦ
ꯑꯗꯋꯥꯅꯤ ꯈꯠꯇ
ꯍꯣꯏ
ꯑꯣ ꯅꯨꯡꯉꯥꯏꯕ꯭ꯔꯥ ꯂꯩꯕꯗꯤ ꯀꯃꯥꯏꯅ ꯇꯧꯒꯦ
ꯂꯩꯕꯨꯗꯤ ꯅꯨꯡꯉꯥꯏꯕ꯭ꯔꯥ ꯀꯃꯥꯏꯅ ꯇꯧꯒꯦ
ꯂꯩꯕꯨꯗꯤ ꯑꯗꯨꯝ ꯅꯨꯡꯉꯥꯏ ꯍꯣꯏ ꯑꯩꯁꯨ ꯉꯔꯥꯡ ꯅꯍꯥꯟ ꯈꯛꯇ ꯉꯥꯏꯔꯦ ꯑꯃꯨꯛꯀ ꯆꯪꯉꯛꯄ ꯌꯨꯝꯗ ꯀꯨꯏꯅ ꯂꯩꯔꯨꯔꯕꯅꯦ
ꯑꯣ ꯁꯥꯔꯅꯤ ꯁꯥꯕ꯭ꯔꯣ
ꯌꯥꯝ ꯁꯥꯏ ꯋꯥꯏ
ꯍ ꯑꯁꯤꯗꯤ ꯅꯣꯡ ꯃꯥꯥꯡꯒꯦ ꯅꯍꯥꯟꯦ ꯅꯣꯡ ꯃꯥꯥꯡꯉ ꯂꯥꯛꯗ ꯍꯧꯖꯤ ꯐꯥꯎ ꯅꯣꯡ ꯃꯥꯥꯡꯉꯦ
ꯑꯁ ꯐꯩꯌꯦ ꯌꯥꯝꯅ
ꯑꯣ ꯑꯣ ꯌꯥꯝ ꯁꯥ ꯌꯥꯝ ꯁꯥꯕꯗꯤ ꯅꯠꯇꯦ ꯑꯗꯨꯝ ꯂꯩ ꯀꯨꯏꯅ ꯂꯩꯇ꯭ꯔꯒ ꯑꯃꯨꯛ ꯂꯩꯕꯗꯣ ꯌꯥꯝ ꯋꯥꯔꯕꯅꯤꯅꯦ ꯀꯣ
ꯍꯣꯏ ꯌꯥꯝ ꯋꯥꯏꯑꯦ ꯌꯨꯝꯗꯣ ꯌꯥꯝ ꯅꯤꯡꯁꯤꯡꯉꯦꯕ ꯁꯅꯤꯡ ꯃꯅꯥ ꯁꯅꯤꯡ ꯃꯅ ꯀꯥꯏ ꯅꯇ
ꯍꯣꯏ ꯑꯗꯨꯝ ꯀꯨꯏꯅ ꯂꯩꯈ꯭ꯔꯗꯤ ꯑꯗꯨꯝ ꯅꯨꯡꯉꯥꯏꯔꯛꯀꯅꯤꯗꯥ ꯑꯃꯨꯛ
ꯍꯣꯏ ꯑꯗꯨ ꯇꯧꯒꯅꯤ ꯑꯣ ꯍꯧꯖꯤꯛꯇꯤ ꯉꯔꯥꯡ ꯉꯍꯥꯟ ꯈꯛꯇ ꯑꯃꯨꯛꯀ ꯂꯥꯛꯄꯒꯦꯀꯣ ꯌꯨꯝ ꯌꯥꯝ ꯅꯤꯡꯁꯤꯡꯉꯦꯕ ꯈꯪꯗꯦ ꯀꯃꯥꯏꯅ ꯇꯧꯗꯣꯏꯅꯣ
ꯑꯣ ꯊꯕꯛꯇꯤ ꯍꯦꯛ ꯆꯪꯕꯒ ꯇꯧꯕ ꯍꯧꯔꯕꯣ
ꯑꯩ ꯊꯕꯛꯇꯤ ꯌꯨꯝꯗꯒꯤ ꯑꯗꯨꯝ ꯋꯔꯛ ꯐ꯭ꯔꯣꯝ ꯍꯣꯝ ꯑꯣꯏꯅ ꯇꯧꯔꯒ ꯂꯩꯕꯅꯦ ꯑꯗꯣ ꯅꯦꯠꯋꯔꯛ ꯌꯥꯝ ꯅꯨꯡꯉꯥꯏꯇꯕ ꯑꯗꯨꯒꯤ ꯑꯃꯨꯛꯀ ꯆꯪꯕ
ꯑꯣ ꯄꯔꯖꯅ
ꯍꯪꯔꯤ
ꯅꯪ ꯀꯨꯏꯅ ꯊꯕꯛ ꯇꯧꯔꯨꯔꯕꯣ ꯑꯗꯨꯗ
ꯑꯥ ꯆꯍꯤ ꯑꯃ ꯑꯅꯤꯒꯨꯝꯕꯗꯤ ꯂꯩꯔꯦ ꯁꯤꯗ
ꯑ ꯂꯩꯔꯦꯒꯃꯨ ꯆꯜꯂꯒꯃꯨ ꯂꯥꯛꯄ
ꯍꯣꯏ
ꯑꯣ ꯅꯃꯥꯟꯅꯕꯤꯁꯨ
ꯑꯍꯥꯏ ꯏꯃꯥꯟꯕꯤꯒꯤꯗꯤ ꯍꯟꯗꯛꯇ ꯁꯪꯕꯅꯦ
ꯑ ꯑꯍꯥꯟꯕ ꯃꯥꯅ ꯊꯕꯛ ꯇꯧꯔꯕꯣ
ꯇꯧꯗ꯭ꯔꯤꯌꯦ ꯃꯥꯗꯤ
ꯑ ꯑꯗꯨꯝ ꯂꯩꯔꯤꯕ
ꯍꯣꯏ ꯏꯟꯇꯔꯚꯤꯌꯨ ꯀꯥꯟꯅ ꯇꯧꯔꯤꯦ ꯍꯧꯖꯤꯛꯁꯨ ꯏꯟꯇꯔꯚ꯭ꯌꯨ ꯇꯧꯔꯦ ꯃꯥꯗꯤ
ꯑ ꯑꯣꯟꯂꯥꯏꯟꯗ ꯇꯧꯕ
ꯍꯣꯏ
ꯑꯣ ꯐꯩꯌꯦꯅꯦ ꯀꯝꯄꯅꯤꯒꯤꯒꯨꯝꯕꯔꯣ
ꯍꯣꯏ ꯀꯝꯄꯅꯤꯅꯦ ꯃꯦꯗꯤꯀꯦꯜꯕꯨ ꯂꯩꯡꯉꯦꯀꯣ
ꯑꯥ ꯑꯥ ꯐꯩꯅꯦ ꯑꯗꯨꯃꯥꯏꯅ ꯋꯥꯔꯛ ꯐ꯭ꯔꯣꯝ ꯍꯣꯝ ꯇꯧꯕ ꯌꯥꯔꯗꯤ
ꯍꯣꯏ ꯐꯗꯤ ꯐꯩ ꯑꯗꯨ ꯑꯩꯈꯣꯏ ꯌꯨꯝꯗꯗꯤ ꯂꯥꯏꯛ ꯃꯨꯠꯀꯟꯕꯒ ꯀꯩꯅꯣ ꯇꯧꯕꯒ ꯌꯥꯝ ꯅꯨꯡꯉꯥꯏꯇꯦ ꯅꯕ ꯅꯨꯡꯉꯥꯏꯇꯕꯒ
ꯑꯥ
ꯁꯤꯗꯤ ꯌꯥꯗꯣꯏꯅꯦ ꯅꯦꯋꯥꯛꯁꯤꯒ ꯃꯩ ꯃꯨꯠꯀꯟꯕꯁꯤꯒ
ꯃꯥꯅꯦ ꯃꯥꯅꯦ
ꯑꯣꯄꯥꯏ ꯂꯩ ꯂꯩꯇꯦ
ꯍꯞꯇꯥꯗ ꯃꯩ ꯑꯃ ꯈꯛꯇ ꯂꯥꯛꯄ ꯅꯨꯃꯤꯠꯁꯨ ꯌꯥꯎꯋꯦꯀꯣ
ꯑꯥ
ꯑꯣꯏꯔꯣꯝꯗꯗꯤ ꯎꯄꯄꯥ ꯂꯩꯇꯦ
ꯑꯗꯨ ꯌꯥꯝ ꯑꯗꯨꯗꯤ ꯍꯦꯜꯂꯦꯍꯦ ꯅꯣꯏꯔꯣꯝꯗ ꯑꯩꯈꯣꯏ ꯑꯩꯈꯣꯏꯔꯣꯝꯗ ꯃꯩ ꯃꯨꯠ ꯆꯠꯂꯦ ꯍꯥꯏꯔꯤꯁꯦ ꯅꯣꯡꯃ ꯂꯥꯛꯇ꯭ꯔꯗꯤ ꯌꯥꯝ ꯁꯥꯎꯅꯤꯡꯉꯕꯅꯦꯕ
ꯑ ꯑ ꯑꯩꯈꯣꯏ ꯑꯗꯨꯗꯤ ꯑꯥ ꯑꯩꯈꯣꯏꯗꯤ ꯍꯞꯇꯥꯗꯅꯦ ꯑꯃꯔꯛ ꯈꯛꯇ ꯂꯥꯛꯄꯁꯨ ꯌꯥꯎꯋꯦ
ꯑꯁ ꯀꯥꯏꯒꯔꯥꯗꯣ
ꯍꯪꯗꯦ
ꯃꯣꯏ ꯅꯣꯏꯅ ꯀꯩꯅꯣ ꯀꯝꯄ꯭ꯂꯦꯟ ꯇꯧꯕꯤꯗꯕꯩꯔꯣ
ꯀꯝꯄ꯭ꯂꯦꯟꯕꯨꯗꯤ ꯃꯌꯥꯝ ꯇꯧꯔꯤꯅꯦ
ꯌꯥꯗꯕ
ꯌꯥꯗꯕ
ꯍ ꯈꯨꯁꯤꯗꯦꯅꯦ ꯍꯦ ꯃꯥꯅꯤꯗ꯭ꯔꯦ ꯍꯦ
ꯍꯦꯟꯕꯅꯦ ꯌꯥꯝ ꯍꯦꯟꯕꯅꯦ ꯃꯣꯏꯗꯣ
ꯁꯁ ꯄꯩꯁꯥꯗꯤ ꯈꯥꯏꯗꯕ꯭ꯔꯥ ꯆꯍꯤꯒꯤ ꯑꯣꯏꯅ ꯄꯤꯕ꯭ꯔꯥ ꯑꯣꯔ
ꯅꯠꯇꯦ ꯄꯩꯁꯥꯗꯤ ꯑꯗꯨꯝ ꯀꯛꯑꯦꯅ ꯃꯤꯇꯔ ꯕꯣꯛꯁ ꯄꯥꯜꯂꯤꯅ ꯑꯗꯨꯗꯤ ꯑꯗꯨꯕꯨꯗꯤ
ꯑꯁ ꯃꯤꯇ꯭ꯔ ꯕꯣꯛꯁꯨ ꯄꯥꯟꯕ
ꯎꯝ
ꯑꯁ ꯑꯩꯗꯤ ꯂꯩꯕ ꯍꯅꯔꯔꯣꯏ ꯑꯗꯨꯗꯤ ꯁꯥꯎꯅꯤꯡ ꯉꯛꯈ꯭ꯔꯅꯤ
ꯌꯥꯝ ꯁꯥꯎꯅꯤꯡꯕꯅꯦ ꯂꯩꯕꯗꯣ ꯌꯥꯝ ꯅꯨꯡꯉꯥꯏꯇꯕꯅꯦꯕ ꯑꯩꯁꯨ ꯊꯥ ꯇꯔꯨꯛ ꯇꯔꯦꯠꯇꯤ ꯂꯩꯔꯝꯃꯦꯕꯀꯣ ꯍꯟꯗꯛ ꯊꯣꯛꯄꯗ ꯑꯗ ꯑꯩꯁꯦ ꯊꯕꯛ ꯇꯧꯕ ꯌꯥꯗ꯭ꯔꯕ
ꯑꯥꯝ
ꯑꯗꯨꯒꯤ ꯁꯥꯎꯅꯤꯡꯗꯅ ꯑꯃꯨꯛꯀ ꯍꯟꯕꯅꯦ ꯔꯤꯒ꯭ꯔꯦꯠ ꯨ ꯁꯨ ꯑꯣꯏꯌꯦ ꯍꯥꯟꯕꯁꯦ ꯌꯨꯝ ꯌꯥꯝ ꯅꯤꯡꯁꯤꯡꯉꯤ
ꯈꯪꯗꯦꯗ ꯍꯟꯖꯤꯟꯈ꯭ꯔꯦ ꯑꯗꯨꯃꯛꯇꯤ
ꯃꯔꯛ ꯃꯔꯛꯇ ꯍꯥꯏꯕ ꯋꯥꯅꯤꯗ ꯑꯗꯨꯝ ꯀꯥꯅꯣ ꯅꯣꯡ ꯆꯨꯕ ꯀꯥꯟ ꯑꯣꯏꯔꯗꯤ ꯔꯤꯒꯨꯂꯔꯂꯤ ꯑꯃꯨꯛꯀ ꯇꯧꯔꯛꯀꯅꯤ
ꯍꯣꯏ ꯅꯣꯡ ꯈꯔ ꯆꯨꯔꯕ ꯑꯗꯨꯝ ꯃꯩ ꯃꯨꯠꯂꯅꯤ
ꯍꯣꯏ ꯍꯣꯏ
ꯎꯝ ꯎ ꯈꯔ ꯆꯤꯡ ꯆꯤꯡ ꯑꯣꯏꯔꯗꯤ ꯀꯩꯅꯣꯁꯨ ꯇꯧꯕꯩꯅꯤꯗ
ꯍꯣꯏ ꯍꯣꯏ ꯃꯥ
ꯎꯝ ꯎꯄꯥꯥꯟꯝꯕꯤ ꯀꯩꯀꯥ ꯇꯦꯛꯄ ꯈꯣꯠꯄ ꯑꯗꯨꯝ ꯄꯟꯕ ꯈꯣꯠꯄ ꯀꯣ
ꯎꯝ
ꯑꯗꯨꯝꯁꯨ ꯑꯣꯏꯔꯝꯅꯦꯕ ꯑꯣꯏꯕꯗꯤ
ꯍꯣꯏ ꯍꯣꯏ ꯑꯗꯨꯅ ꯑꯣꯏꯔꯝꯒꯅꯤ
ꯑꯗꯨꯃꯥꯏꯅꯗꯤ ꯍꯦꯛ ꯍꯦꯛ ꯍꯦꯛ ꯇꯧꯒꯟꯕꯅꯦꯕ ꯑꯩꯈꯣꯏꯔꯣꯝꯗ ꯐꯥꯎ ꯇꯧꯋꯦ ꯌꯥꯝ ꯆꯤꯅ ꯇ꯭ꯔꯁꯨꯀꯣ ꯑꯩꯈꯣꯏ ꯑꯩꯈꯣꯏꯔꯣꯝꯗꯣ ꯅꯣꯡꯒꯨꯝꯕ ꯅꯨꯡꯁꯤꯠꯀꯨꯝꯕ ꯈꯜ ꯎꯝ ꯈꯔ ꯀꯩꯅꯣ ꯀꯜꯂꯗꯤ ꯑꯗꯨꯝ ꯀꯩꯅꯣ ꯇꯧꯕꯒꯤ ꯃꯩ ꯃꯔꯤꯗ ꯀꯩꯅꯣ ꯇꯧꯕꯒꯤ ꯑꯗꯨꯝ ꯍꯦꯛ ꯍꯦꯛ ꯁꯣꯏꯒꯜꯂꯦꯕ
ꯎꯝ ꯎꯝ
ꯅꯨꯡꯉꯥꯏꯗꯤ ꯍꯦꯛ ꯍꯦꯛ ꯇꯧꯕꯅꯦ
ꯃꯔꯛ ꯃꯔꯛꯇꯨꯗꯤ ꯌꯥꯝ ꯑꯗꯨꯝ ꯔꯤꯒꯨꯂꯔ ꯑꯣꯏꯕ ꯑꯗꯨꯝ ꯆꯥꯡ ꯅꯥꯏꯅ ꯂꯥꯛꯄ ꯅꯜ ꯑꯗꯨꯗꯤ ꯅꯣꯡꯖꯨ ꯁꯨꯔꯗꯤ ꯈꯤꯇꯪ ꯀꯩꯅꯣ ꯇꯧꯕꯤꯔꯁꯨ ꯑꯗꯨꯝ ꯃꯨꯠꯄ ꯑꯗꯨꯝ ꯌꯥꯗꯦ ꯃꯥꯏ ꯁꯣꯏꯌꯦ ꯑꯗꯨꯝ ꯍꯥꯏꯕ
ꯎꯝ
ꯃꯗꯨ ꯌꯥꯗꯦ ꯇꯧꯏꯁꯦ
ꯅꯣꯡ ꯃꯈꯣꯟ ꯇꯥꯕ ꯇꯥꯕ ꯍꯩꯇꯕꯒꯨꯝꯕ
ꯎꯝ
ꯈꯣꯏꯒꯤ ꯂꯦꯇ꯭ꯔꯤꯛꯁꯦ ꯈꯪꯗꯦ ꯅꯣꯡ ꯌꯥꯝ ꯀꯤꯕ꯭ꯔꯥ ꯈꯪꯗꯦ
ꯑꯥ ꯅꯣꯡ ꯀꯤꯕ ꯍꯥꯏꯕ ꯇꯥꯔꯦ ꯃꯣꯏꯁꯨ
ꯅꯃꯤ ꯀꯦ ꯀꯦ ꯍꯣꯅꯔꯤꯒꯦ
ꯑꯩꯗꯤ ꯍꯟꯗꯛ ꯍꯟꯗꯛ ꯑꯩꯁꯨ ꯌꯨꯝꯗ ꯑꯗꯨꯝ ꯂꯩꯌꯦ ꯀꯝꯇ ꯍꯣꯠꯅꯗꯦ
ꯑꯥ
ꯗꯤ ꯐ꯭ꯔꯤꯗ ꯂꯩꯗ ꯑꯗꯝ ꯀꯩꯝꯇ ꯇꯧꯅꯉꯥꯏ ꯂꯩꯇꯦ
ꯁ ꯊꯕꯛ ꯀꯨꯝꯁꯨ ꯇꯧꯐꯝ ꯈꯪꯗꯦꯗ ꯎꯝ
ꯑꯗꯨꯝ ꯑꯩꯈꯣꯏꯒꯤ ꯃꯤꯁꯨ ꯌꯥꯝ ꯂꯩꯅꯕ꯭ꯔꯣ
ꯑꯩꯈꯣꯏꯞ ꯍꯣꯏ ꯌꯥꯝ ꯂꯩꯌꯦ
ꯑꯗꯨꯗꯤ ꯅꯨꯡꯉꯥꯏꯔꯝꯅꯤꯅ ꯂꯩꯕꯗꯤ
ꯌꯥꯝ ꯂꯩꯌꯦ ꯑꯗꯨꯕꯨ ꯑꯩꯗꯤ ꯃꯄꯥꯟꯗꯒꯤ ꯃꯄꯥꯟ ꯊꯣꯛꯇꯦꯗ ꯀꯗꯥꯒꯤ ꯑꯗꯨꯝ ꯂꯩꯌꯦ ꯃꯄꯜ ꯁꯨꯡꯊꯣꯛ ꯊꯣꯛꯇꯦ
ꯑ ꯅꯨꯡꯗꯥꯡꯗ ꯑꯃꯨꯛ ꯊꯕꯛ ꯇꯧꯕ
ꯍꯣꯏ
ꯅꯨꯡꯊꯤꯟꯗꯅ ꯄꯣꯊꯥꯕ
ꯍꫭꯏ
ꯑꯗꯨꯅ ꯐꯔꯦ
ꯍꯧꯖꯤꯛ ꯆꯥꯛꯆꯥ ꯂꯣꯏꯔꯒ ꯇꯨꯝꯈꯤꯗꯣꯏꯅꯤ ꯍꯧꯖꯤꯛꯁꯨ
ꯑ ꯑꯗꯨ ꯄꯨꯡ ꯀꯦꯌꯥꯗꯒꯤ ꯍꯧꯗꯣꯏꯕ ꯊꯕꯛ
ꯑꯩꯠ ꯊꯥꯔꯇꯤꯗꯒꯤ ꯐꯥꯏꯚ ꯐꯥꯎꯕ ꯑꯩꯒꯤ ꯇꯥꯏꯃꯤꯡꯗꯣ ꯆꯦꯟꯖ ꯇꯧꯈ꯭ꯔꯕꯀꯣ
ꯑꯥ ꯑꯦꯠ ꯅꯨꯡꯗꯥꯡꯒꯤ ꯑꯦꯠ ꯊꯥꯔꯇꯤꯗꯒꯤ ꯐꯥꯏꯚ ꯐꯥꯎ ꯑꯁ ꯑꯗꯨꯗꯤ ꯀꯨꯏꯌꯦꯍꯦ ꯃꯇꯝꯗꯣ
ꯍꯣꯏ ꯅꯥꯏꯟ ꯑꯥꯔꯁꯅꯦ ꯑꯗꯨꯗ ꯋꯥꯛꯀꯤꯡ ꯑꯥꯋ꯭ꯔꯁꯇꯤ ꯑꯩꯠ ꯅꯠꯇ꯭ꯔꯒ ꯁꯦꯚꯦꯟ ꯑꯦꯟ ꯍꯥꯐ ꯑꯥꯋ꯭ꯔꯁ
ꯑꯣ ꯄꯣꯊꯥꯎ ꯑꯗꯨꯝ ꯔꯦꯁ ꯃꯇꯝ ꯕ꯭ꯔꯦꯛ ꯄꯤꯕ꯭ꯔ ꯑꯗꯨꯝ
ꯎꯝ ꯕ꯭ꯔꯦꯛꯇꯤ ꯑꯩꯈꯣꯏ ꯑꯩꯈꯣꯏꯅ ꯂꯧꯅꯤꯡꯕ ꯑꯗꯨꯝ ꯂꯧꯕ ꯌꯥꯏ ꯋꯥꯟ ꯊꯥꯔꯇꯤ ꯋꯥꯟ
ꯑꯣ ꯑꯗꯨꯃꯥꯏꯅ ꯇꯧꯔꯗꯤ ꯐꯕ
ꯍꯣꯏ ꯃꯣꯏꯅ ꯑꯗꯨꯝ ꯑꯦꯀꯥꯎꯟ ꯄꯤꯔꯦꯗꯅꯀꯣ ꯄꯦꯁꯟ ꯃꯌꯥꯝꯒꯤ ꯄꯤꯔꯦꯗꯅ ꯑꯗꯣ ꯑꯩꯅ ꯑꯗꯨꯝ ꯂꯣꯏꯁꯤꯜꯂꯗꯤ ꯌꯥꯔꯦ ꯑꯩꯅ ꯂꯣꯏꯁꯤꯟꯅꯤꯡꯕ ꯃꯇꯝꯗꯀꯣ
ꯅꯨꯡꯗꯥꯡꯗꯗꯤ ꯑꯁꯤ ꯑꯁꯤꯗ ꯂꯩꯕ ꯃꯇꯝꯗꯁꯨ ꯅꯨꯡꯗꯥꯡꯗ ꯑꯗꯨꯝ ꯇꯧꯕ꯭ꯔꯣ ꯅꯪ
ꯍꯣꯏ ꯅꯨꯡꯗꯥꯡꯗ ꯑꯗꯨꯝ ꯇꯧꯋꯦ
ꯑꯁ ꯑꯗꯨꯗꯤ ꯃꯤꯒ ꯃꯥꯟꯅꯔꯝꯃꯔꯣꯏꯅꯦ
ꯃꯥꯅꯗꯦ ꯑꯥ ꯌꯨ ꯑꯦꯁ ꯇꯗꯤ ꯀꯩꯅꯣꯅꯤꯅ ꯑꯥ
ꯑꯥ
ꯑꯩꯈꯣꯏꯒꯤ ꯅꯨꯃꯤꯗꯥꯡꯗꯣ ꯑꯥꯗꯗꯤ ꯅꯨꯡꯊꯤꯜ ꯑꯣꯏꯕꯅꯤꯅ
ꯎꯝ ꯍꯣꯏ
ꯎꯄꯥꯏ ꯂꯩꯇꯦ ꯃꯣꯏꯒꯤꯅꯦꯕ ꯑꯩ ꯇꯧꯔꯤꯗꫭ ꯑꯗꯨꯒꯤ
ꯇꯣꯂꯣꯞꯇꯤ ꯆꯥꯎꯕ꯭ꯔꯥ ꯑꯗꯨꯗꯤ
ꯇꯂꯣꯞ ꯆꯥꯎꯗꯦ ꯑꯩ ꯍꯟꯗꯛꯇ ꯐ꯭ꯔꯦꯁꯔ ꯑꯣꯏꯅ ꯖꯣꯏꯟ ꯇꯧꯗꯦꯕ ꯑꯗꯨꯒꯤ ꯂꯁ ꯏꯌꯔꯗ ꯑꯣꯏꯅ ꯇꯧꯕꯅꯦꯕ
ꯑꯥ
ꯑꯗꯨꯒꯤ
ꯊ꯭ꯥꯔꯇꯤ ꯃꯨꯛꯇꯤ ꯍꯦꯜꯂꯝꯅꯤꯅ
ꯎꯝꯍꯨꯝ ꯊꯥ꯭ꯔꯇꯤ ꯌꯧꯗ꯭ꯔꯤ ꯀꯩꯅꯣ ꯐ꯭ꯔꯦꯁꯔꯅꯦ ꯑꯦꯛꯁꯄꯤꯔꯌꯦꯟꯁ ꯂꯩꯔꯒꯗꯤ ꯍꯣꯏ ꯑꯗꯨꯝ ꯗꯕꯜꯇꯤ ꯇꯧꯅꯤ
ꯑꯣ ꯑꯗꯨꯝ ꯀꯨꯏꯔꯛꯑꯗꯤ ꯑꯗꯨꯝ ꯈꯔ ꯈꯔ ꯍꯥꯞꯄꯛꯀꯅꯤ ꯅꯠꯇ꯭ꯔꯥ
ꯍꯣꯏ ꯍꯥꯄꯛꯀꯅꯤ ꯑꯦꯚ꯭ꯔꯤ ꯑꯥꯐꯇꯔ ꯊ꯭ꯔꯤ ꯃꯟꯁ ꯏꯟꯀ꯭ꯔꯤꯃꯦꯟꯒꯨꯝꯕ ꯂꯩꯕꯀꯣ
ꯑꯣ ꯑꯗꯨꯗꯤ ꯌꯥꯝ ꯊꯨꯅ ꯀꯥꯈ꯭ꯔꯅꯤ ꯅꯠꯇ꯭ꯔꯥ
ꯍꯩꯕꯁꯤꯡꯗꯤ ꯌꯥꯝ ꯊꯨꯅ ꯀꯥꯏ ꯍꯣꯏ ꯑꯩꯈꯣꯏ ꯃꯦꯅꯦꯖ꯭ꯔ ꯍꯣꯏꯗꫭ
ꯗꫭꯏꯅꯣ ꯀꯃꯥꯏꯅ
ꯍꯩꯕ ꯍꯥꯏꯁꯦ ꯏꯁꯃꯥ꯭ꯔꯠ ꯑꯣꯏꯕ ꯒꯨꯝꯕ ꯌꯥꯝꯅ ꯔꯦꯁꯄꯣꯟꯁꯤꯕꯤꯂꯤꯇꯤ ꯂꯧꯕ ꯍꯩꯕꯒꯨꯝꯕ ꯑꯗꯨꯏ ꯃꯇꯣꯡꯁꯨ ꯌꯥꯝ ꯂꯩ
ꯍꯥ
ꯑꯩꯈꯣꯏ ꯃꯦꯅꯦꯖꯔ ꯍꯣꯏꯗꯣ ꯂꯦꯛ ꯀ꯭ꯂꯥꯁꯅꯦꯕ
ꯑꯥ
ꯏꯟꯁꯦꯟꯇꯤꯞ ꯌꯥꯎꯗꯕꯤꯗꯀꯣ ꯏꯟꯁꯦꯟꯇꯤꯞꯅꯁꯨ ꯐꯣꯔꯇꯤ ꯁꯤꯛꯁꯇꯤꯗ ꯑꯗꯨꯝ ꯂꯥꯛꯄꯅꯦ ꯃꯣꯏꯗꯤ
ꯑꯁ ꯌꯥꯝꯃꯦ ꯑꯗꯨꯗꯤ ꯑꯗꯨꯒꯨꯝꯕꯅ ꯇꯧꯕꯅ ꯐꯗꯣꯏ ꯃꯥꯜꯂꯦ ꯑꯩꯁꯨ
ꯑꯦ ꯐꯖꯦꯟ ꯂꯩꯃꯤ ꯄꯑꯣ ꯑꯦꯛꯖꯥꯝꯒꯨꯝꯕ ꯊꯥꯔꯒ ꯑꯗꯨꯅ ꯍꯦꯟꯅ ꯐꯩꯌꯦ ꯀꯩꯅꯣ
ꯑ ꯁꯤꯒꯨꯝꯕꯗꯤ ꯀꯩꯅꯣ ꯇꯧꯕꯒꯤ ꯑꯃꯔꯣꯝꯗ ꯐꯔ꯭ꯤ ꯂꯩꯕ ꯁꯔꯨꯛꯄꯨꯗꯤ ꯇꯧꯕꯅꯗꯤ ꯐꯩ
ꯑꯩꯗꯤ ꯂꯥꯏꯔꯤꯛ ꯄꯥꯅꯤꯡꯗꯕꯒꯤ ꯎꯄꯥꯏ ꯂꯩꯇꯦ
ꯑꯁ ꯑꯩꯁꯨ ꯂꯥꯏꯔꯤꯛ ꯌꯥꯗ꯭ꯔꯤꯅꯦꯀꯣ ꯌꯥꯗ꯭ꯔꯦ ꯑꯗꯨꯝ ꯀꯥꯎꯒꯜꯂꯦ ꯍꯥꯏꯕ ꯇꯥꯔꯦ ꯑꯗꯨꯝꯕ ꯍꯧꯖꯤꯛ ꯄꯥꯕꯗꯣ ꯑꯗꯨꯝ ꯉꯍꯥ ꯂꯩꯔꯗꯤ ꯀꯥꯎꯈ꯭ꯔꯅꯤ ꯑꯗꯨꯃꯥꯏꯅ ꯇꯧꯔ ꯂꯩꯔꯦ
ꯎꯝ ꯃꯥꯅꯦ
ꯍꯥꯏꯕ ꯍꯧꯖꯤꯛꯀꯥꯟꯗꯤ ꯊꯥꯏꯅꯒꯤꯒ ꯃꯥꯟꯅꯗꯦ ꯍꯥꯏꯕꯗꯤ ꯑꯗꯨꯝ ꯈꯔ ꯎꯝ ꯃꯇꯝꯗꯣ ꯄꯥꯔꯒ ꯑꯃꯨꯛ ꯑꯣꯐ ꯂꯩꯌꯦ ꯑꯃꯨꯛ ꯕ꯭ꯔꯦꯛ ꯂꯩꯔꯒ ꯑꯃꯨꯛ ꯄꯥꯕ ꯑꯗꯨꯃꯥꯏꯅ ꯇꯧꯕꯒꯤ ꯀꯣꯛ ꯀꯣꯛꯇꯣ ꯌꯥꯗꯕ
ꯃꯥꯅꯦ ꯃꯥꯅꯦ ꯑꯩ ꯆꯍꯤ ꯑꯃ ꯑꯣꯖꯥ ꯑꯣꯏꯔꯝꯃꯦ ꯑꯣꯖꯥ ꯑꯩ ꯆꯍꯤ ꯑꯃ ꯑꯣꯖꯥ ꯑꯣꯏꯔꯝꯃꯦꯕꯀꯣ ꯂꯥꯁ ꯂꯥꯁ ꯏꯌꯥꯔꯗꯣ ꯑꯗꯣ ꯑꯩ ꯏꯁꯇꯨꯗꯦꯟ ꯃꯌꯥꯝꯗ ꯑꯩꯗꯤ ꯑꯗꯨꯝ ꯍꯥꯏꯔꯕꯅꯦ ꯑꯩ ꯅꯣꯏꯕꯨ ꯂꯥꯏꯔꯤꯛ ꯄꯥꯎꯅ ꯀꯣꯔꯁ ꯇꯧꯔꯣꯏ ꯑꯗꯨꯕꯨ ꯄꯥꯁ ꯃꯥꯔꯛꯀꯤꯗꯤ ꯄꯥꯎꯅ ꯑꯗꯨꯝ ꯍꯥꯏꯕꯅꯦꯕ ꯑꯄꯥꯏ ꯂꯩ ꯑ ꯑꯩꯁꯨ ꯑꯩꯁꯨ ꯄꯥꯅꯤꯡꯗꯕꯅꯤꯅ ꯃꯣꯏꯁꯨ ꯄꯥꯅꯤꯡꯉꯝꯃꯣꯏꯕ
ꯑ ꯑꯥ ꯑꯗꯨꯅꯦ ꯍꯧꯖꯤ ꯀꯥꯟꯗꯤ ꯄꯥꯁ ꯃꯥꯒꯤꯦ ꯈꯁꯨ ꯄꯥꯅꯤ ꯔꯝꯅꯦ ꯀꯅꯥꯝ ꯊ
ꯃꯥꯅꯦ ꯌꯥꯝ ꯁꯥꯊꯤꯕ ꯌꯥꯝ ꯌꯥꯎꯋꯦꯕꯀꯣ
ꯑ ꯑ ꯑꯗꯨꯦ ꯃꯔꯝꯗꯤ ꯁꯥꯎꯅꯤꯡꯉꯦꯕ ꯍꯥꯏꯕꯗꯤ ꯄꯥꯁꯃꯥꯒꯤ ꯈꯛꯇꯁꯨ ꯄꯥꯅꯤꯡꯗꯕꯗꯨ ꯍꯥꯏꯅꯀꯣ
ꯃꯩꯃꯅꯤ
ꯔꯤ ꯇꯃꯒꯀꯅꯗ꯭ꯔꯦꯅ
ꯍꯣꯏ ꯍꯣꯏ ꯔꯤꯒ꯭ꯔꯦꯠꯇꯤ ꯁꯨꯔꯤ ꯁꯨꯔꯤꯀꯣ ꯑꯩꯈꯣꯏ ꯑꯉꯥꯡ ꯑꯣꯏꯔꯤꯉꯩꯗ ꯂꯥꯏꯔꯤꯛ ꯄꯥꯅꯤꯡꯗꯕꯁꯦ
ꯑ ꯍꯣꯏ ꯍꯥꯟꯅꯗꯒꯤ ꯑꯗꯨꯝ ꯄꯥꯔꯛꯑꯗꯤ ꯑꯗꯨꯝ ꯀꯩꯅꯣ ꯇꯧꯔꯅꯦꯕ ꯈꯔꯕꯨꯗꯤ ꯐꯔꯅꯤ
ꯍꯣꯏ ꯃꯥꯅꯦ ꯃꯥꯅꯦ
ꯑꯥ
ꯐ ꯂꯩꯇꯦ ꯀꯕꯨ ꯇꯧꯔꯅꯤ
ꯅ ꯍꯧꯖꯤꯛꯨꯝ ꯆꯥꯛ ꯇꯣꯛꯑꯃꯤꯅ ꯇꯨꯝꯃꯅꯤ ꯄꯨꯡ ꯀꯌꯥꯗ ꯍꯧꯒꯠꯂꯅꯤ
ꯈꯪꯗ ꯇꯔꯦꯠ ꯇꯔꯨꯛ ꯇꯔꯦꯠꯀꯨꯝꯕꯗ
ꯑꯣ ꯇꯨꯝꯕ ꯃꯇꯝꯗꯤ ꯆꯥꯛ ꯉꯥꯏꯔꯝꯃꯔꯣꯏ